ꯇꯥꯕ꯭ꯔꯣ ꯇꯥꯕ꯭ꯔꯣ ꯍꯜꯂꯣ ꯍꯜꯂꯣ ꯇꯥꯗꯤꯌꯦ ꯍꯜꯂꯣ ꯍꯜꯂꯣ ꯍꯜꯂꯣ ꯇꯥꯗꯤꯌꯦ ꯇꯥꯗꯤꯌꯦ ꯍꯜꯂꯣ ꯂꯩꯦ ꯍꯜꯂꯣ ꯐꯔ ꯍꯝ
ꯇꯞ
ꯑꯗ ꯌꯦꯦ
ꯀꯔꯤꯅꯣꯅꯦ
ꯇꯥꯔꯦ ꯇꯥꯔꯦ
ꯇꯔꯕꯣ
ꯇꯥꯔꯦ ꯇꯥꯔꯦ
ꯆꯥꯛꯇꯣꯕꯣ ꯀꯃꯥꯏꯅ ꯇꯧꯔꯒꯦ ꯆꯥꯛꯇꯣ ꯎꯏꯔꯝꯃꯦꯗ
ꯑꯩꯁꯦ ꯆꯥꯛ ꯇꯣꯛꯄꯒꯤ ꯑꯗꯨꯝ ꯐꯝꯃꯝꯕꯅꯦ
ꯌꯦꯟꯖꯥꯡ ꯆ ꯆꯥꯎꯔꯕꯣ
ꯁꯣꯏꯕꯨꯝ ꯏꯔꯣꯜꯂꯦ ꯅꯣꯏꯗꯤ
ꯍꯜꯂꯣ
ꯇꯥꯏꯌꯦ ꯇꯥꯏꯌꯦ ꯇꯥꯗ꯭ꯔꯣ
ꯑꯣ ꯇꯥꯔꯦ ꯇꯥꯔꯦ ꯁꯣꯏꯕꯨꯝ ꯃꯤꯔꯣꯜ ꯂꯩ ꯍꯥꯏꯔꯣ
ꯑꯥ
ꯑꯣ
ꯅꯣꯏꯗꯤ
ꯍꯣꯂꯤꯛꯁ ꯑꯣꯏ ꯇꯧꯔ ꯆꯥꯔ ꯂꯥꯛꯑꯦꯅ ꯏꯟꯁꯥꯡ ꯆꯥꯅꯤꯡꯗꯦꯅ
ꯍꯣꯏꯗꯤ ꯑꯗꯨꯅ ꯁꯝꯃꯦꯗ ꯀꯩꯗꯧꯖꯔꯨꯗꯣꯏꯅꯣ
ꯉꯔꯥꯡ ꯀꯥꯏ ꯀꯥꯏ ꯀꯨꯣꯏꯁꯤꯜꯂꯕꯣ
ꯉꯔꯥꯡꯁꯦ ꯑꯩꯈꯣꯏ ꯑꯗꯨꯋꯥꯏꯒꯤ ꯈꯔ ꯆꯠꯊꯣꯛꯎꯔꯦ ꯑꯗꯨꯝ ꯑꯩꯈꯣꯏ ꯂꯩꯀꯥꯏ ꯊꯪꯅꯕ ꯈꯨꯟꯒꯗ ꯈꯔ ꯈꯔ ꯆꯠꯊꯣꯛꯄ ꯑꯗꯨ ꯈꯛ ꯇꯧꯋꯤꯗ ꯅꯪꯗꯤ
ꯉꯔꯥꯡ ꯑꯩ ꯈꯣꯏ ꯆꯠ ꯆꯠꯂꯨꯔꯦ ꯆꯠꯄ ꯌꯥꯕꯈꯩ
ꯎꯝ
ꯌꯥꯝꯌꯥꯝꯈꯩ ꯆꯠꯂꯨꯔꯦ ꯊꯧꯕꯥꯜ ꯆꯠꯂꯨꯔꯦ ꯑꯗꯣ ꯉꯔꯥꯡ ꯅꯣꯡ ꯆꯨꯕꯁꯦ ꯈꯪꯍꯧꯗ꯭ꯔꯦꯅꯦ ꯅꯣꯡꯉꯥꯜꯂ ꯅꯣꯡ ꯐ ꯆꯨ ꯂꯩꯃꯤꯅꯦ
ꯑ ꯑꯩꯁꯨ ꯈꯪꯍꯧꯗꯦ ꯑꯗꯣ ꯉꯁꯥꯏ ꯅꯣꯡꯉꯥꯜꯂꯝꯗꯥꯏꯗ ꯏꯪꯉꯦꯅ ꯇꯧꯔꯒ ꯐꯩꯖꯨꯞ ꯁꯨꯞꯄ ꯑꯗꯨꯃꯥꯏꯅ ꯇꯧ ꯀꯜꯂꯦ
ꯎꯝ ꯂꯧꯁꯤꯡꯒꯤꯗꯤ ꯆꯞ ꯆꯥꯔꯦ ꯅꯣꯡ ꯈꯨꯇꯥꯥꯁꯦ
ꯎꯝ
ꯈꯔꯗꯤ ꯊꯦꯡꯉꯦꯕ ꯃꯣꯏꯅ ꯇꯥꯔꯤ ꯅꯣꯡꯁꯦ
ꯃꯥꯅꯦ ꯈꯔ ꯑꯗꯣ ꯆꯞꯇꯤ ꯆꯥꯔꯦꯗ ꯂꯧ ꯎꯕ ꯍꯥꯏꯁꯦ ꯐꯧ ꯂꯣꯛꯄ ꯍꯥꯏꯁꯦ ꯊꯥ ꯑꯍꯨꯝꯃꯨꯛ ꯈꯛꯇꯅꯤꯗꯅ
ꯎꯝ
ꯊꯥ ꯑꯍꯨꯝ ꯃꯔꯤꯈꯛꯇꯅꯦꯕ
ꯑꯣ ꯑꯗꯩ ꯀꯩꯅꯣꯁꯤꯁꯨ ꯑꯩꯈꯣꯏꯒꯤ ꯈꯔ ꯇꯣꯡꯕ ꯖꯒꯥ ꯇꯧꯕꯟꯒꯨꯝꯕ ꯑꯗꯩ ꯃꯔꯤꯡꯗ ꯑꯣꯏꯔꯁꯨ ꯑꯩꯈꯣꯏꯒꯤ ꯆꯤꯡꯗꯒꯤ ꯈꯔ ꯀꯨꯝꯊꯔꯛꯄ ꯄ꯭ꯂꯦꯟ ꯌꯥꯝ ꯀꯟꯅ ꯑꯣꯏꯗꯕ ꯖꯒꯥꯈꯩꯗꯣ
ꯎꯝ
ꯑꯇꯣꯡꯕ ꯖꯒꯥꯈꯩꯁꯦ ꯂꯧ ꯑꯝꯇ ꯄꯥꯟ ꯌꯥꯗ꯭ꯔꯕꯅꯦꯕ ꯍꯧꯖꯤꯛꯁꯦ ꯑꯣꯗ ꯅꯣꯡꯁꯦ ꯈꯔ ꯀꯟꯅ ꯍꯞꯇꯥ ꯑꯃꯨꯛꯀ ꯆꯨꯕꯤꯔꯒꯗꯤ ꯃꯣꯏꯁꯨ ꯂꯧ ꯎꯕ ꯈꯣꯠꯄ ꯑꯁꯥ ꯑꯃꯗꯤ ꯎꯕ ꯌꯥꯏ ꯉꯁꯤꯒꯤ ꯈꯨꯇꯥꯥꯁꯦ ꯍꯥꯏꯇꯥꯔꯅꯦ ꯃꯉꯥꯔꯛꯇꯪ ꯇꯥꯈꯤꯕꯗꯅꯦ ꯑꯗꯨꯝ ꯀꯩꯅꯣ ꯂꯧꯕ ꯌꯥꯅꯤꯕ ꯉꯔꯥꯡꯒꯥꯏꯗꯤ ꯑ ꯂꯩꯀ꯭ꯔꯛ ꯆꯠ ꯂꯩꯎꯏ ꯀꯩꯅꯣ ꯂꯧ ꯀ꯭ꯋꯥꯏ ꯎꯗꯣꯏꯅꯣ ꯑꯗꯨꯕꯨ
ꯑꯗꯣ ꯅꯪꯒꯤ ꯉꯥ ꯁꯤꯔꯦ ꯍꯥꯏꯕꯗꯨ ꯈꯔ ꯐꯔꯕ ꯀꯃꯥꯏꯅ ꯇꯧꯔꯒꯦ
ꯑꯩꯒꯤꯁꯦ ꯐꯔꯦ ꯍꯥꯏꯗꯤ ꯃꯔꯛꯇ ꯑꯃꯒꯨꯝꯕ ꯑꯅꯤꯒꯨꯝꯕ ꯑꯗꯨꯗꯤ ꯁꯤꯗꯒꯨꯝꯕꯅꯤꯗꯅ
ꯎꯝ
ꯄꯥꯔꯁꯦꯟꯁꯨ ꯌꯥꯝ ꯅꯦꯝꯊꯔꯛꯑꯦꯕ
ꯎꯝ ꯐꯔꯦꯅꯦ ꯑꯗꯨꯗꯤ
ꯑꯣ ꯑꯗꯩ ꯐꯧꯗꯨꯁꯨ ꯑꯩꯈꯣꯏꯒꯤ ꯃꯇꯣꯟꯗ ꯑꯩꯈꯣꯏꯒꯤ ꯁꯪꯖꯤꯟꯕ ꯍꯧꯔꯦ ꯈ ꯍꯧꯔꯦ ꯍꯥꯏꯇꯥꯔꯦ
ꯑꯗꯨ ꯑꯣꯏꯔꯗꯤ ꯈꯔꯕꯨꯗꯤ ꯍꯧꯔꯅꯤꯗ
ꯎꯝ
ꯑꯗꯣ ꯅꯣꯏꯒꯤ ꯂꯧ ꯍꯦꯛ ꯎꯕꯒ ꯏꯁꯤꯡ ꯊꯨꯝꯒ ꯀꯔꯤ ꯐꯧ ꯍꯦꯛ ꯍꯨꯟꯕꯒ ꯏꯁꯤꯡ ꯊꯨꯝꯖꯤꯟꯈ꯭ꯔꯕꯃꯤꯅ ꯇꯥꯟ ꯆꯥꯗ꯭ꯔꯗꯤ ꯇꯥꯎꯗꯔꯒ ꯃꯐꯝꯗ ꯄꯨꯂꯞ ꯇꯥꯁꯜꯂꯛꯍꯧꯕꯁꯨ ꯀꯅꯥ ꯈꯪꯕꯅꯣ
ꯎꯝ ꯑꯗꯨꯗ ꯑꯩꯅ ꯀꯩꯅꯣ ꯁꯦꯛꯃꯥꯏꯗ ꯎꯔꯛꯄ ꯑꯃ ꯐꯧꯁꯤ ꯀꯥꯞ ꯐꯥꯍꯧꯗ꯭ꯔꯤꯕꯀꯣ
ꯎꯝ
ꯑꯗ ꯍꯤꯗꯥꯛ ꯑꯃꯛ ꯀꯥꯞꯍꯧꯔꯤꯕ ꯅꯥꯄꯤ ꯍꯤꯗꯥꯛ ꯑꯣꯏꯗꯣꯏꯔꯥ ꯇꯤꯟ ꯍꯤꯗꯥꯛ ꯑꯣꯏꯗꯣꯏꯔꯥ ꯃꯣꯏꯁꯦ ꯍꯤꯗꯥꯛꯁꯦ ꯌꯥꯝ ꯉꯟ ꯉꯟ ꯀꯥꯞꯄꯤꯅꯤ
ꯐꯧꯗꯗꯤ ꯀꯩꯝ ꯇꯧꯔꯝꯃꯣꯏꯗ ꯑꯗꯣ
ꯎꯝ ꯀꯇꯤꯟꯒꯨꯝꯕ ꯇꯥꯔꯛꯇꯅꯕ ꯍꯥꯟꯅ ꯀꯥꯞꯊꯣꯛꯍꯧꯔꯤꯔ
ꯑꯣ
ꯑꯗꯨꯒꯨꯝꯕ ꯃꯥꯜꯂꯤ ꯑꯗꯥ ꯑꯩꯈꯣꯏꯒꯤ ꯐꯧ ꯈꯨꯎꯁꯦ ꯑꯩꯅ ꯀꯩꯅꯣꯒꯤ ꯈꯨꯎ ꯑꯩꯈꯣꯏꯒꯤ ꯃꯥꯎ ꯑꯁꯣꯝꯗ ꯃꯣꯏ ꯐꯧꯁꯦ ꯃꯣꯏꯒꯤ ꯑꯩꯈꯣꯏ ꯁ꯭ꯋꯥꯏꯒ ꯀꯩꯅꯣ ꯇꯧꯕꯁꯦ ꯃꯥꯟꯅꯗꯦꯕ
ꯃꯣꯏꯅ ꯀꯃꯥꯏꯅ ꯇꯧꯒꯦ ꯍꯥꯏꯁꯦ
ꯃꯣꯏꯁꯦ ꯌꯥꯝ ꯅꯨꯡꯉꯥꯏꯕ ꯑꯃꯅ ꯑꯩꯈꯣꯏꯒꯤ ꯀꯩꯅꯣ ꯇꯧꯕ ꯍꯥꯏꯇꯥꯔꯦ ꯉꯥꯗꯨ ꯊꯥꯗꯒꯣ
ꯑꯝ
ꯉꯥ ꯊꯥꯗꯕꯅꯤꯅ ꯀꯃꯥꯏ ꯇꯧꯒꯦꯗꯤ ꯑꯩꯈꯣꯏꯒꯤ ꯅꯥꯄꯤ ꯍꯤꯗꯥꯛꯄꯨꯗꯤ ꯀꯥꯞꯄꯀꯅꯤ ꯑꯗꯨꯒ ꯀꯩꯅꯣꯗꯤ ꯀꯥꯞꯄꯥꯔꯣꯏꯕꯀꯣ ꯇꯤꯟ ꯍꯤꯗꯥꯛ ꯇꯥꯕ ꯈꯣꯠꯄ ꯋꯥꯍꯤꯛ ꯇꯥꯕ ꯈꯣꯠꯄ ꯀꯩꯝ ꯇꯧꯔꯔꯣꯏꯕ
ꯑ
ꯃꯣꯏ ꯅꯨꯡꯉꯥꯏꯕ ꯑꯝꯅ ꯍꯥꯏꯗꯤ ꯇꯥꯒꯗꯕ ꯀꯩꯅꯣ ꯄꯣꯛꯂꯥꯎꯕꯤꯒꯨꯝꯕ ꯈ꯭ꯋꯥꯏ ꯐꯕꯗꯤ ꯎꯀꯥꯕꯤꯒꯨꯝꯕꯅ ꯍꯦꯟꯅ ꯐꯩꯌꯦ ꯑꯩꯈꯣꯏ ꯇꯤꯟꯀꯥꯡ ꯆꯥꯊꯣꯛꯄꯁꯦ ꯑꯗꯨ ꯑꯣꯔꯒꯥꯅꯤꯛ ꯑꯣꯏꯔꯦꯗꯅ
ꯎꯝ
ꯑꯗꯨꯃꯥꯏꯅ ꯇꯧꯋꯦ ꯑꯩꯁꯨ ꯑꯗꯨꯒꯤ ꯄꯣꯠꯇꯣ ꯇꯧꯒꯦ ꯇꯧꯕꯗꯨ ꯍꯩꯇꯦ ꯑꯩꯈꯣꯏ ꯆꯥꯕꯗꯁꯨ ꯑꯩꯈꯣꯏ ꯀꯥꯟꯅꯔꯦꯗꯅ ꯑꯗꯣꯢꯗꯤ
ꯎꯝ
ꯑꯗꯨ ꯐꯕꯁꯨ ꯑꯗꯨꯅ ꯍꯦꯟꯕ ꯍꯥꯏꯇꯥꯔꯦ ꯃꯣꯏꯒꯤ ꯂꯩꯈꯥꯎ ꯀꯥꯕ ꯈꯣꯠꯄꯒꯤꯁꯨ ꯀꯩꯅꯣ ꯑꯣꯏꯕꯅꯤꯅꯀꯣ
ꯑꯗꯣ ꯏꯇꯥꯎ ꯎꯀꯥꯕꯤꯁꯦ ꯃꯣꯏꯁꯦ ꯃꯆꯥ ꯌꯥꯝ ꯄꯣꯛꯀꯟꯕ꯭ꯔꯥ ꯀꯃꯥꯏꯅ ꯇꯧꯋꯤ ꯇꯨꯡꯍꯟꯕꯤ ꯑꯗꯨꯃꯥꯏꯅ ꯇꯧꯕ꯭ꯔꯥ ꯃꯣꯏꯒꯤ ꯗꯥꯔꯁꯦ
ꯃꯥꯁꯦ ꯂꯣꯀꯦꯜꯒꯤꯗꯤ ꯀꯣꯛꯑꯦ ꯑꯗꯨꯒ ꯍꯥꯏꯕ꯭ꯔꯤꯠꯇꯤ ꯀꯣꯛꯇꯦ
ꯑꯝ
ꯑꯅꯤꯅꯦꯕ ꯃꯈꯟ ꯑꯅꯤꯅꯦꯕ
ꯎꯝ ꯑꯗꯣ ꯃꯍꯥꯎꯁꯨ ꯈꯦꯠꯅꯩꯗ
ꯎꯝ ꯃꯍꯥꯎꯁꯨ ꯈꯦꯠꯅꯩ ꯆꯥꯎꯕꯩ ꯆꯥꯡꯁꯨ ꯌꯥꯝ ꯈꯦꯠꯅꯩ
ꯑꯗꯨꯅꯦꯗ ꯍꯥꯏꯕ꯭ꯔꯤꯠꯀꯤꯗꯣ ꯈꯨꯠꯆꯥꯎꯗꯣ ꯌꯦꯡꯉꯣꯗꯅ
ꯍꯥꯥ
ꯍꯥꯏꯕ꯭ꯔꯤꯠꯀꯤꯗꯨꯗꯤ ꯆꯥꯎꯏꯗꯅ
ꯎꯝ
ꯑꯗꯨꯅꯦ ꯑꯗꯣ ꯀꯔꯤ ꯉꯥꯌꯦ ꯇꯨꯡꯍꯟꯕꯤꯖꯤꯁꯖꯨ ꯑꯝꯇꯪ ꯂꯩꯒ꯭ꯔꯗꯤ ꯁꯨꯡꯂꯣꯏ ꯂꯣꯏ ꯅꯥꯏꯗꯦꯅꯦ
ꯎꯝ ꯇꯨꯡꯍꯟꯕꯤꯖ ꯑꯩꯈꯣꯏꯒꯤ ꯀꯩꯅꯣ ꯇꯧꯋꯦ ꯃꯥꯖꯦ ꯆꯥꯕꯗ ꯈꯔ ꯐꯠꯇꯦꯅ ꯇꯧꯋꯤꯗꯅ ꯑꯗꯨ ꯃꯥꯏ ꯃꯌꯥꯝ ꯄꯥꯝꯅꯗ꯭ꯔꯕꯅꯦꯕ ꯍꯧꯖꯤꯛꯁꯦ
ꯎꯝ ꯎꯝ
ꯑꯗꯣ ꯈ꯭ꯋꯥꯏ ꯐꯕꯗꯤ ꯍꯣꯏ ꯆꯥꯗꯕꯅꯗꯤ ꯐꯩ ꯑꯗꯨ ꯃꯖꯦ ꯃꯕꯨꯛꯁꯦ ꯌꯥꯝ ꯃꯣꯠꯄꯅꯦꯕ
ꯎꯝ ꯃꯅꯝ ꯑꯃ ꯂꯩꯍꯤꯡ ꯃꯅꯝꯗ ꯆꯦꯜꯂꯤꯗꯅ
ꯎꯝ
ꯑꯗꯣ ꯀꯔꯤ ꯏꯇꯥꯎ ꯇꯨꯡꯍꯟꯕꯤꯖꯦ
ꯎꯝ
ꯑꯩꯅ ꯇꯥꯕꯗ ꯀꯔꯤ ꯃꯣꯏꯖꯦ ꯃꯆꯥꯖꯦ ꯑꯣꯜꯂꯦꯗꯅ ꯄꯣꯛꯑ ꯃꯇꯨꯡꯗ ꯃꯃꯥꯅ ꯃꯆꯤꯟꯗ ꯑ ꯑꯆꯧꯕꯒꯩꯗꯨꯅ ꯀꯔꯤ ꯃꯆꯤꯟꯗ ꯎꯝꯖꯜꯂ ꯊꯝꯃꯦ ꯍꯥꯏꯖꯦ ꯆꯨꯝꯕ꯭ꯔꯣ ꯁꯤꯕꯣ ꯇꯥꯕ꯭ꯔꯣ ꯍꯜꯂꯣ ꯍꯜꯂꯣ ꯇꯥꯕ꯭ꯔꯣ